ꯍꯜꯂꯣ ꯎꯝ ꯀꯥꯁꯦ
ꯑ ꯇꯥꯏꯌꯦ ꯇꯥꯏꯌꯦꯦ
ꯎꯝ ꯑꯗ ꯊ ꯌꯥꯋꯥ ꯑꯔꯃꯄꯥꯟ
ꯎꯝ
ꯑꯩꯅ ꯍꯧꯖꯤꯛꯄꯨꯗꯤ ꯐ꯭ꯔꯤ ꯇꯥꯔꯝꯃꯤꯗ ꯎꯝ
ꯑꯣ ꯅꯪꯅ ꯉꯥꯡꯕꯕꯨꯗꯤ ꯑꯩꯅ ꯐꯖꯅ ꯑꯗꯨꯝ ꯇꯥꯏꯌꯦꯕ
ꯎꯝ ꯍꯧꯖꯤꯛꯇꯤ ꯇꯥꯔꯦ ꯉꯁꯥꯏ ꯑꯍꯥꯟꯕꯩꯗꯨꯗꯤ ꯇꯥꯗꯕꯅꯦ ꯍꯧꯖꯤꯛꯄꯤ ꯇꯥꯔꯦ
ꯎꯝ
ꯆꯦꯡ ꯍꯧꯖꯤꯛ ꯀ꯭ꯂꯥꯁ ꯆꯠꯇ꯭ꯔꯣ ꯑꯣ ꯍꯧꯖꯤꯛꯀꯥꯟ ꯑꯦꯛꯖꯥꯝ ꯂꯩ ꯐꯗꯣꯏꯅꯤ
ꯑꯩꯒꯤꯗꯤ ꯏꯁꯥꯅ ꯄꯥꯖꯔꯒ ꯏꯁꯥꯅ ꯊꯤꯖꯔꯒ ꯏꯁꯥꯅ ꯑꯗꯨꯝ ꯇꯧꯖꯧ ꯍꯥꯏꯕꯅꯤꯗ
ꯑꯣ
ꯀꯁꯥꯛ ꯄꯨꯗꯤ ꯇꯧꯔꯝꯃꯦꯕ ꯀꯣ
ꯑꯣ
ꯃꯃꯥꯡꯗ ꯈꯔ ꯀꯨꯏꯔꯦ ꯑꯗꯨꯗꯤ ꯂꯣꯏꯈ꯭ꯔꯦ ꯑꯗꯨ ꯂꯣꯏꯕꯗꯩꯗꯤ ꯄꯨꯡꯂꯣꯏ ꯂꯣꯏꯔꯦ ꯑꯣꯖꯥꯒꯤ ꯊꯕꯛ
ꯎꯝ
ꯑꯩꯒꯤ ꯊꯕꯛ ꯉꯥꯏ
ꯄꯗꯤ ꯇꯧ ꯆꯍꯤ ꯀꯌꯥ ꯑꯅꯤ ꯑꯍꯨꯝꯅꯣ ꯀꯌꯥꯅꯣ ꯆꯪꯉ
ꯏꯁꯥ ꯏꯁꯥꯗ ꯂꯩꯔꯦ ꯆꯍꯤ ꯑꯍꯨꯝ ꯌꯥꯝꯗ꯭ꯔꯕꯗ ꯆꯍꯤ ꯑꯍꯨꯝꯐꯧꯗꯤ ꯇꯧꯒꯗꯧꯅꯦꯕꯀꯣ
ꯑ
ꯑꯗꯨꯒ ꯑꯗꯩ ꯍꯦꯜꯂꯒꯅ ꯆꯍꯤ ꯇꯔꯥ ꯆꯪꯕꯁꯨ ꯌꯥꯎꯅꯩ ꯀꯅ ꯆꯪꯕꯁꯨꯎꯅꯦ
ꯑꯣ ꯇꯔꯥ ꯆꯪꯅꯤ ꯑꯩꯈꯣꯏ ꯁꯪꯗꯕꯩ ꯑꯣꯏꯗꯣꯏꯔꯣ ꯍꯥꯏꯗꯤ ꯁ ꯇꯣ ꯀꯁ ꯑꯣ
ꯆꯟꯕ ꯉꯝꯗꯕꯩ
ꯎꯝ ꯑꯣ ꯑꯗꯨꯅꯅꯤꯅꯦ ꯑꯩꯅ ꯈꯜꯂꯤꯅꯦ ꯍꯧꯖꯤꯐꯥꯎ ꯏꯪꯂꯤꯁꯀꯤ ꯑꯩꯈꯣꯏ ꯗꯥꯖꯣꯟ ꯅꯪꯁꯨ ꯑꯗꯨꯝ ꯂꯩꯔꯤꯕꯅꯦꯕ ꯑꯗꯨꯅ ꯈꯜꯂꯦꯕ
ꯂꯥꯏꯔꯤꯛ ꯁꯨꯝ ꯌꯥꯝ ꯄꯥꯔꯛꯀꯅꯤꯗꯅ ꯑꯗꯨꯒ ꯃꯤꯒꯤ ꯑꯩꯈꯣꯏꯒꯤꯅ ꯂꯤꯇ꯭ꯔꯦꯆꯔꯒꯤꯅ ꯃꯤ ꯎꯟꯅꯅꯕ ꯑꯃ ꯃꯊꯧ ꯇꯥꯏꯌꯦꯕ ꯀꯜꯆꯔꯗꯅꯦꯕ ꯑꯩꯅ ꯇꯧꯔꯤꯁꯦ ꯀꯜꯆꯔꯒꯤꯗꯤ ꯐꯤ꯫ꯋꯥꯛꯁꯦ ꯌꯥꯝ ꯗꯔꯀꯥꯔ ꯑꯣꯏꯌꯦꯕꯀꯣ
ꯎꯝ
ꯑꯗꯨ ꯐꯦꯔꯋꯥꯛꯇꯣ ꯉꯝꯗ ꯇꯥꯔꯗꯤ ꯑꯗꯨꯝ ꯃꯇꯝꯗꯤ ꯑꯗꯨꯝ ꯍꯧꯈꯤꯕꯅꯤꯅ ꯆꯍꯤꯗꯤ ꯁꯨꯝ ꯌꯥꯝꯁꯜꯂꯛꯏꯗꯅ
ꯎꯝ ꯆꯨꯝꯃꯦ ꯆꯧꯔ ꯈꯪꯕ꯭꯫ꯔꯅꯦ ꯑꯩꯁꯦ ꯗꯥꯖꯣꯟ ꯍꯥꯏꯅ
ꯈꯪꯗꯦ ꯑꯩꯁꯦ ꯃꯤ ꯌꯥꯝ ꯈꯪꯒꯟꯗꯕꯅꯦ
ꯃꯥꯁꯨ ꯏꯪꯂꯤꯁꯇ ꯂꯩ ꯀꯩꯅꯣ ꯇꯧꯕꯅꯦ ꯄꯤ ꯑꯩꯆ ꯁꯤ ꯇꯧꯕ꯫ꯅꯦꯕ
ꯑꯣ ꯑꯦꯝ ꯌꯨꯗ ꯇꯧꯕꯣꯏ ꯑꯗꯨꯒꯒ
ꯑꯦꯝ ꯏꯗ ꯇꯧꯕꯅꯦ ꯃꯥ ꯃꯃꯥꯡ ꯃꯃꯥꯡ ꯃꯃꯥꯡ ꯃꯃꯥꯡꯗ ꯃꯥꯅꯦ꯫ ꯕꯣꯠꯇ ꯕꯣꯠ ꯄꯥꯝꯖꯗꯕꯅꯦꯕꯀꯣ ꯑꯦꯝ ꯁꯨꯒꯤ ꯃꯤ ꯂꯩꯇꯕꯒꯤ ꯏꯃꯥ ꯂꯦꯞꯄꯟꯈꯤꯕꯅꯦ ꯀꯥꯍꯧ꯫ꯗꯕꯅꯦꯕ
ꯎꯝ
ꯃꯇꯝꯅ ꯀꯦꯁꯦꯅ ꯀꯥꯈꯤꯕꯅ ꯎ
ꯑꯣꯣꯠꯀꯦ ꯍꯥꯏꯔꯒ ꯀꯣꯂꯦꯖ ꯃꯇꯝꯗ ꯌꯥꯝ ꯑꯦꯝ ꯁꯨꯒꯤ ꯑꯣꯏꯗꯣꯏꯅꯦꯕꯀꯣ ꯃꯌꯥꯝꯁꯤꯅ ꯕꯣꯔꯠꯀꯤ ꯃꯤꯇꯤꯡ ꯇ ꯂꯩꯗꯅ
ꯑ ꯇꯧ ꯇꯣꯏꯦ
ꯕꯣꯔꯠꯀꯤ ꯃꯤꯇꯤꯡ ꯇꯧꯕꯗꯨꯗ ꯑꯩꯈꯣꯏꯁꯨꯦ ꯌꯥꯎꯔꯦꯕꯀꯣ ꯑ ꯃꯣꯏꯅ ꯍꯥꯏꯁꯤꯅ ꯕꯦꯛꯒ꯭ꯔꯥꯎꯟꯗ ꯁꯥꯇ꯭ꯔ ꯁꯪꯁꯊꯥꯟ ꯑꯃ ꯂꯩꯇꯥꯥꯔꯒꯗꯤ ꯀꯩꯒꯨꯝꯕ ꯈꯨ ꯃꯣꯏꯅ ꯃꯇꯦꯡ ꯄꯥꯡꯗꯣꯏꯅꯤ ꯑꯩꯅ ꯃꯅꯤꯡꯗ ꯂꯩꯗꯣꯏꯅꯤ ꯁꯤꯅꯦꯕ
ꯎꯝ
ꯍꯥꯏ꯫ꯕꯅꯦ ꯀꯦꯝꯁꯨꯁꯦ ꯌꯥꯎꯗ ꯇꯥꯔꯒꯗꯤ ꯁꯥꯇ꯭ꯔ ꯁꯪꯁꯊꯥꯟ ꯑꯝꯇ ꯌꯥꯎꯗ ꯇꯥꯔꯒꯗꯤ ꯑꯗꯨꯝ ꯈꯨꯗꯣꯡ ꯆꯥꯗꯕ ꯑꯃ ꯂꯩꯀꯥꯟꯗ ꯑꯗꯨꯝ ꯃꯤꯡ ꯌꯦꯡꯗꯕꯤꯗ ꯑꯗꯨꯝ ꯂꯩꯈꯤꯗꯣꯏꯔꯅ
ꯍꯥꯏꯔꯗꯤ ꯀꯣꯂꯦꯖ ꯍꯥꯏꯗꯤ ꯀꯣꯂꯦꯖ ꯀꯥꯔꯛꯇ ꯀꯣꯂꯦꯖ ꯀꯥꯔꯛꯄ ꯍꯥꯏꯁꯦ ꯀꯣꯂꯦꯖ ꯑꯀꯤ ꯑꯃꯨꯛ ꯑꯉꯥꯡꯁꯤꯡꯗꯤ ꯅꯠꯇ꯭ꯔꯥ ꯑꯗꯨꯗꯒꯤ ꯑꯍꯥꯟꯕ ꯈꯪꯗ꯭ꯔꯤꯉꯩꯗꯩ ꯌꯥꯝꯅ ꯑꯩꯈꯣꯏꯅ ꯍꯥꯏꯕ ꯑꯗꯨꯝ ꯍꯥꯏꯗꯤ ꯆꯨꯝꯕ ꯌꯥꯎꯋ ꯆꯨꯝꯕ ꯑꯗꯨꯝ ꯈꯟꯕꯅꯦꯕ ꯋꯥꯈꯟꯗꯣ ꯑꯩꯈꯣꯏꯅ ꯀꯤꯖꯕꯩꯔꯥ ꯈꯪꯖꯗꯕꯩꯔꯥ ꯑꯗꯨꯝ ꯇꯧꯔꯒ ꯇꯦꯣꯣꯏꯁ ꯀꯥꯏ ꯇꯃꯦ
ꯃꯌꯥꯏ ꯂꯝꯕꯤ ꯀꯣꯂꯦꯖꯇ ꯍꯗ
ꯃꯥꯏꯅ ꯃꯤ ꯀꯣꯂꯦꯖ ꯍꯥꯏꯁꯦ ꯀꯩꯅꯣ ꯀꯥꯡ ꯀꯕ ꯀꯦ ꯄꯤ ꯅꯠꯇꯕ ꯑꯣꯏꯗꯣꯏꯔꯣ
ꯃꯠꯇꯦ
ꯃꯌꯥꯝꯕꯤꯅ ꯑꯗꯨꯝ ꯀꯧꯕ ꯍꯧꯖꯤꯕꯥ
ꯃꯌꯥꯏ ꯂꯝꯕꯤ ꯀꯣꯂꯦꯁ ꯍꯥꯏ
ꯑꯣ ꯇꯥꯈ꯭ꯔꯦ ꯑꯩꯅ ꯑꯣ ꯑꯗꯨꯗꯤ ꯂꯥꯏ ꯈꯪꯗꯤ ꯇꯥꯗꯤ ꯇꯥꯔꯦ ꯈꯪ ꯆꯠꯇꯁꯤ ꯆꯠꯠꯇꯁꯤ
ꯍ ꯂꯝꯕꯤ
ꯑ ꯃꯤ ꯀꯣꯂꯦꯖꯁꯦ ꯀꯩꯅꯣ ꯍꯧꯁꯦ ꯃꯌꯥꯡ ꯐꯥꯏꯟ ꯍꯧꯧꯗꯔꯤꯉꯩꯗꯔ ꯑꯗꯨꯁꯦ ꯈꯔ꯫ꯒꯝ ꯆꯒꯥ ꯑꯩ
ꯌꯨꯝꯅꯥꯝ ꯍꯨꯏꯗ꯭ꯔꯣꯝ ꯌꯨꯝꯅꯥꯝ ꯍꯨꯏꯗ꯭ꯔꯣꯝ ꯑꯣꯏꯖꯕ꯭ꯔ ꯋꯥꯡꯒꯣꯏꯗꯩ ꯈꯔ ꯑꯃꯨꯛ ꯍꯥꯏꯊꯔꯒ ꯂꯩꯗꯣꯏꯅꯦꯕ ꯃꯡ ꯏꯝꯐꯥꯜ ꯌꯧꯗ꯭ꯔꯤꯉꯩꯗ
ꯑꯣ ꯌꯥꯝ꯫ ꯆꯝꯃꯦ ꯅꯥꯏꯗꯕꯕꯨꯗꯤ ꯇꯅꯤ ꯁꯤꯅ ꯍꯥꯏꯗꯤ ꯆꯨꯝꯗꯣꯏꯕ ꯍꯥꯏꯗꯤ ꯀꯣꯂꯦꯖ ꯀꯥꯏꯅꯗꯨ ꯑꯗꯨꯥꯏꯅ ꯁ꯭ꯇꯨꯗꯦꯟ ꯌꯨꯅꯤꯌꯟꯟꯅ ꯄꯝꯃꯤꯩꯥꯕ ꯇꯧꯕꯅꯦ
ꯉꯥꯡꯕꯅꯦ
ꯐꯠ ꯋꯥ ꯉꯥꯡ ꯉꯝꯖꯗꯕ ꯇꯥꯗꯔ‌ꯣ ꯎꯝ
ꯑꯇꯣꯞꯄ ꯀꯩꯅꯣꯗꯒꯤꯅꯦ ꯍꯥꯏꯁꯦ ꯃ‌ꯣꯏꯒꯤ ꯁꯥꯇ꯭ꯔ ꯁꯪꯁꯊꯥꯟꯒꯤ ꯑꯣꯏꯅ ꯕꯣꯏ ꯈꯣꯝꯕꯒꯤ ꯑꯩꯈꯣꯏ ꯀꯣꯂꯦꯖꯇ ꯇꯝ
ꯑꯩꯈꯣꯏꯒꯤ ꯀꯩꯅꯣ ꯋꯥ ꯉꯥꯡꯕꯗꯨꯗ ꯑꯗꯨꯃ ꯍꯦꯛ ꯍꯥꯏꯔꯛꯄ ꯍꯥꯏꯇꯥꯔꯦ
ꯑꯣ
ꯑꯗ ꯑꯥ ꯑꯗꯨꯒ ꯑꯦꯝꯁꯨ ꯌꯧꯅꯕꯁꯨ ꯍꯥꯏꯕ ꯍꯥꯏꯇꯥꯔꯦ ꯃꯌꯥꯝꯁꯤꯗ ꯑꯗ ꯑꯩꯅ ꯍꯥꯏꯕ ꯑꯩ ꯑꯦꯝꯁꯨꯁꯦ ꯌꯥꯎꯔꯒꯦ ꯑꯗꯨꯒ ꯕꯣꯠꯇꯨꯅ ꯑꯩꯅ ꯑꯄꯥꯝꯕ ꯗꯦꯁꯥꯝ ꯍꯦꯛꯇꯗ ꯑꯐꯕ ꯌꯥꯏ ꯍꯥꯏꯔꯤ ꯄ‌ꯣꯠꯅꯤ
ꯑꯗꯨꯗꯤ ꯍꯥꯏ ꯇꯕꯅꯤ
ꯑꯩꯗꯤ ꯋꯥ ꯌꯥꯝ ꯉꯥꯡꯒꯟꯗꯦꯕ
ꯎꯝ ꯐꯩꯌꯦ ꯋꯥ ꯉꯥꯡꯗꯕꯗꯨꯅꯅꯦ ꯁꯥꯔꯀꯟ ꯄꯤꯛꯄꯅꯗꯤ ꯐꯩꯗ ꯑꯃꯔ‌ꯣꯝꯗ ꯍꯥꯏꯗꯤ ꯅꯨꯄꯤꯅꯦꯅ ꯈꯟꯕ ꯅꯠꯇꯕ ꯅꯨꯄꯤꯗꯗꯤ ꯑꯃꯨꯛ ꯑꯗꯥꯏꯅ ꯁꯥꯔꯀꯟ ꯄꯤꯛꯈꯤꯕꯗ‌ꯣ ꯑꯗꯨꯅ ꯌꯥꯝ‌ ꯊꯤꯅ ꯐꯥꯕ ꯍ‌‌ꯦꯟꯕꯅꯤ
ꯍꯥꯏꯗꯤ ꯅꯨꯄꯤꯗ ꯁꯥꯔꯀꯟ ꯆꯥꯎꯈꯤꯕꯁꯦ ꯅꯨꯄꯤ ꯗꯨꯗꯤ ꯅꯥꯒꯤꯟ ꯍꯥꯏꯅꯩꯗꯅ ꯁꯤꯁꯇꯔ ꯁꯤꯁꯇꯔ ꯀꯩꯅꯣꯅꯤ ꯑꯗꯨꯗꯤ ꯁꯤꯁꯇꯔꯅ ꯈꯔ ꯑꯍꯟ ꯑꯣꯏꯅꯤ ꯅꯤꯒꯤꯟ ꯍꯥꯏꯗꯤ ꯂꯤꯟꯗ‌ꯣꯍ‌ꯦ
ꯈꯪꯉꯦꯕꯀꯣ ꯑꯗꯨꯕꯨꯗꯤ ꯑꯗꯨꯃꯥꯏꯅ ꯍꯥꯏꯅꯩꯗꯤ ꯇꯥꯗꯦ ꯍꯥꯏꯕ
ꯑꯣ ꯑꯩꯁꯤ ꯅꯨꯄꯤꯒꯤꯗꯤ ꯑꯃ ꯂꯩꯕꯅꯦꯕ ꯈꯤꯇꯪ ꯃꯤ ꯌꯥꯝ ꯄꯨꯟ ꯌꯥꯗꯕ ꯈꯟꯅꯕ ꯑꯃ ꯂꯩꯕꯅꯦ ꯑꯗꯨꯏꯅꯤ
ꯈꯪꯗ‌ꯦ ꯑꯗꯨꯒꯗꯤ
ꯁꯤꯁꯇꯔ ꯃꯇꯝꯗꯗꯤ ꯐꯩꯗ ꯅꯣꯏ ꯃꯇꯝ ꯁꯤꯇꯔ ꯃꯇꯝꯗꯕꯨꯗꯤ ꯑꯦꯝꯁꯨ ꯌꯥꯎ ꯍꯥꯏꯗꯨ ꯌꯥꯎꯔꯁꯨ ꯀꯩꯝ ꯀꯥꯏꯗꯦ ꯑꯩꯈ‌ꯣꯏ ꯃꯇꯝꯗꯩꯅꯦ ꯂꯥꯏꯕꯛ ꯊꯤꯕ ꯍꯧꯗꯣꯏꯁ‌ꯦ ꯎꯝ ꯑꯩꯈꯣꯏ ꯃꯇꯝꯗꯩꯗꯤ ꯑꯩꯈꯣꯏꯅ ꯕꯣꯠ ꯂꯦꯝꯀ‌ꯦ ꯇꯧꯕ ꯃꯇꯝꯗꯣ ꯑꯗꯨꯗꯒꯤꯅꯦꯕ ꯑꯦꯝꯁꯨ ꯑꯅꯤ ꯑꯅꯤ ꯊꯣꯛꯄ ꯍꯧ ꯍꯧꯈꯔꯤꯁꯦ
ꯎꯝ
ꯑꯦꯝꯁꯨ ꯑꯅꯤ ꯊꯣꯛꯄꯒꯤ ꯃꯊꯥ ꯑꯇꯣꯞꯄ ꯃꯤꯒ ꯄꯥꯟꯅꯕꯗꯤ ꯇꯣꯛꯈ꯭ꯔꯣ ꯑꯦꯝ ꯁꯨ ꯑꯅꯤ ꯑꯦꯝ ꯁꯨ ꯃꯁ‌ꯦꯟ ꯑꯣꯏꯅ ꯄꯥꯟꯅꯔꯛꯇ‌ꯣꯏꯅꯦꯕ ꯕ‌ꯣꯠꯁꯦ ꯑꯗꯨꯏ ꯃꯊꯥ ꯁꯥꯕꯗ ꯑꯁ ꯂꯣꯀꯞꯀ ꯆꯪꯉꯛꯈ꯭ꯔꯄ‌ꯣꯠꯅꯤꯗ ꯕꯣꯠ ꯃꯇꯥꯡꯗ
ꯕ‌ꯣꯠꯁꯤꯁꯨ ꯅꯤꯅꯦ ꯑꯗꯨꯝ ꯂꯥꯏꯆꯨꯕꯖꯥꯠꯅꯤ
ꯎꯝ ꯃꯣꯏꯒꯤ ꯀꯥꯟꯅꯕ ꯑꯃꯗꯤ ꯕ‌ꯣꯠ ꯀꯥꯔꯒꯗꯤ ꯅꯨꯡꯉꯥꯏ ꯀꯥꯔꯗꯤ ꯑꯣꯖꯥꯅꯁꯨ ꯃꯁꯛ ꯈꯪꯕꯤꯔꯦ ꯍꯥꯏꯗꯤ ꯂꯣꯏꯅ ꯑꯩ ꯃꯤ ꯂ‌ꯣꯏ ꯃꯥꯁꯛ ꯈꯪꯕꯤꯔꯛꯄꯗꯣ ꯀꯩꯅꯣꯝ ꯆꯠꯅꯤꯡꯉꯁꯨ ꯂꯣꯏꯅ ꯉꯝꯃꯛꯄꯗꯣ ꯑꯗꯨꯃꯥꯏꯅ ꯇꯧꯋꯦꯕ
ꯑꯩꯗꯤ ꯕꯣꯠ ꯂꯦꯞꯇ꯭ꯔꯁꯨ ꯃꯤꯅꯗꯤ ꯌꯥꯝ ꯈꯪꯉꯦ ꯑꯣꯖꯥꯅꯁꯨ
ꯎꯝ
ꯍꯣꯏ ꯑꯩ ꯑꯥꯔꯠꯁꯅꯤꯗꯅ ꯑꯩꯒꯤ ꯑꯣꯖꯥꯁꯤꯡꯗꯨ ꯅꯠꯇꯕ ꯁꯥꯏꯟꯁꯀꯤ ꯑꯣꯖꯥꯅꯁꯨ ꯈꯪꯉꯤ ꯑꯩꯁꯦ
ꯎꯝ ꯅꯠꯇꯦ ꯑꯩꯅ ꯍꯥꯏꯕꯅꯥ ꯑꯩꯈꯣꯏꯅ ꯑꯗꯨꯨꯅ ꯑꯃꯨꯛ ꯏꯆꯦ ꯍ‌ꯣꯏꯅ ꯂꯥꯏꯔꯤꯛ ꯍꯩꯕꯩꯅꯤꯗꯅ ꯑꯩꯅ ꯍꯥꯏꯕꯅ ꯑꯗꯨ ꯅꯠꯇꯕ ꯍꯥꯏꯗꯤ ꯃꯤ ꯃꯁꯛ ꯈꯪꯕ ꯍꯥꯏꯗꯤ ꯀꯣꯂꯦꯖꯀꯤꯁꯨ ꯑꯃꯣꯠꯄ ꯂꯩꯔꯤꯅꯦꯕ ꯍꯥꯏꯗꯤ ꯑꯇꯣꯞꯄ ꯕꯣꯠ ꯂꯦꯞꯇꯕ ꯁꯥꯇ꯭ꯔꯅꯗꯤ ꯀꯣꯂꯦꯖꯀꯤ ꯑꯃꯣꯠꯄꯗꯤ ꯀꯩꯁꯨ ꯈꯪꯉꯝꯃꯔꯣꯏꯕ ꯍꯥꯏꯗꯤ ꯑꯩꯈꯣꯏꯅꯁꯨ ꯀꯣꯂꯦꯖꯀꯤ ꯑꯃꯣꯠꯄ ꯈꯪꯉꯕꯅꯤꯅ ꯕꯣꯠ ꯂ‌ꯦꯞꯄ ꯑꯩꯈꯣꯏꯗꯗꯤ ꯑꯣꯖꯥꯅ ꯀꯔꯤꯝ ꯍꯥꯏꯕ ꯉꯝꯃꯔꯣꯏꯕ
ꯑꯃꯣꯠꯄ ꯑꯃꯣꯠꯄꯗꯣ ꯑꯃꯣꯠ ꯑꯃꯣꯄꯗ ꯌꯥꯅꯔꯒꯅ ꯑꯃꯛ ꯂꯣꯏꯁꯤꯟꯅꯈꯤꯔꯤꯁꯦ ꯑꯁꯦꯡꯕꯗꯤꯍꯥꯟꯗꯤ ꯑꯩꯈꯣꯏ ꯕꯣꯔꯦꯄꯩ ꯀꯥꯡꯕꯨꯁꯤꯁꯨ ꯑꯃꯣꯄꯗ ꯁꯦꯡꯗꯣꯛꯀꯦꯅꯦꯕ ꯂꯦꯞꯄꯛꯏꯅꯦꯕ ꯑꯗꯣ ꯑꯃꯣꯠꯄꯗꯨꯅ ꯑꯃꯣꯠꯄ ꯄꯣꯗꯛꯇꯣ ꯅꯝꯊ ꯅꯝꯊ ꯑꯗꯨꯅ ꯆꯠꯈꯤꯕ ꯑꯗꯨꯒ ꯇꯧꯔꯤꯁꯦ
ꯑꯗꯨꯗꯒꯤ ꯑꯩꯅ ꯑꯁꯕꯒꯤ ꯊꯕꯛꯁꯦ ꯇꯧꯕ ꯌꯥꯕ ꯅꯠꯇꯦ ꯈꯜꯂꯒ ꯃꯥꯁꯇꯔꯒ ꯇꯧꯕ ꯍꯥꯏꯔꯛꯄꯅꯦ ꯃꯥꯁꯇꯔ ꯇꯧꯕ ꯍꯥꯏꯗꯨꯣ ꯈꯪꯉꯦꯕ ꯃꯤꯗꯨ ꯄꯣꯠꯂꯄ ꯍꯥꯏꯗꯣꯏꯅꯦꯅꯦ ꯑꯩꯅ ꯑꯩ ꯑꯇꯣꯞꯄ ꯑꯦꯟꯖꯥꯝ ꯊꯥꯗꯣꯏꯅꯦ ꯍꯥꯏꯔ ꯀꯂꯦꯖ ꯇꯝ ꯇꯕ
ꯎꯝ ꯑꯇꯣꯞꯄꯗꯤ ꯑꯗꯨꯝ ꯍꯣꯠꯅꯔꯤꯕ ꯅꯠꯇ꯭ꯔꯣ
ꯎꯝ ꯑꯦꯛꯖꯥꯝꯒꯤ ꯑꯣꯏꯅ ꯍꯣꯠꯅꯔꯛꯏ
ꯑꯩ ꯑꯗꯨꯝ ꯄꯥꯝꯖꯕ ꯂꯥꯏꯟ ꯑꯝꯗ ꯑꯗꯨꯝ ꯆꯠꯈꯤꯕꯅꯤ ꯑꯗꯨꯗ
ꯎꯝ ꯊꯣꯏꯗꯤ ꯐꯔꯦ ꯀꯥꯏ ꯑꯦꯛꯖꯥꯥꯝ ꯍꯥꯏꯁꯤꯁꯨ ꯕꯣꯠ ꯂꯦꯞꯄꯐꯝꯗꯗꯤ ꯈꯪꯉꯃꯣꯏꯗꯥ ꯕꯣꯠ ꯂꯦꯞ ꯕꯣꯠ ꯂꯦꯞꯄꯒꯤꯗꯒꯤꯅꯦꯕ ꯑꯩꯅ ꯑꯩ ꯑꯦꯛꯖꯥꯝꯒꯤ ꯊꯕꯛꯇꯣ ꯕꯦꯡꯀꯤꯡ ꯌꯥꯝ ꯄꯥꯝꯃꯦꯕꯀꯣ ꯑꯗꯨꯒꯤ ꯑꯩꯅ ꯕꯦꯡꯀꯤꯡ ꯂꯥꯏꯟꯁꯦ ꯈꯤꯇꯪ ꯑꯣꯏꯅꯕ ꯍꯣꯠꯅꯒꯦꯅ ꯑꯗꯨ ꯈꯟꯈ꯭ꯔꯕ ꯍꯥꯏꯗꯤ ꯕꯣꯠ ꯂꯦꯞꯄꯃꯤꯅ ꯀꯣꯂꯦꯖ ꯂꯣꯏꯔꯝꯗꯥꯏꯗ ꯍꯥꯏꯗꯤ ꯀꯣꯂꯦꯖꯁ ꯃꯤꯡ ꯆꯟꯕꯗ ꯕꯦꯡ ꯆꯠꯂ ꯃꯤꯡ ꯆꯩꯅꯤꯅ ꯑꯗꯨꯗꯒꯤ ꯁꯥꯇ꯭ꯔ ꯄꯨꯂꯞ ꯆꯠꯂ ꯆꯠꯄꯗꯨꯗꯤ ꯇꯔꯥꯐꯤꯛ ꯖꯥꯥꯝꯒꯩ ꯊꯣꯛꯄ ꯊꯣꯛꯄꯅꯤꯅ ꯑꯩꯈꯣꯏꯅ ꯄꯨꯂꯞ ꯆꯠꯂꯛꯄꯗꯣ ꯑꯗꯨꯗ
ꯑꯩꯗꯤ ꯃꯤꯉꯣꯟꯗ ꯁꯨꯛ ꯁꯤ ꯁꯤꯅ ꯊꯣꯛꯇ ꯏꯊꯟꯇ ꯑꯗꯨꯝ ꯆꯠꯆꯩ
ꯑꯩꯈꯣꯏ ꯅ ꯑꯃ ꯅꯠꯇꯦꯗ ꯑꯣꯖꯥꯅ ꯁꯤꯟꯅꯔꯛꯄ ꯍꯥꯏꯇꯥꯔꯦ ꯃꯣꯏꯒꯤ ꯀ꯭ꯂꯥꯁ ꯀꯩꯀꯩꯗꯣ ꯑꯗꯨꯅ ꯍꯧꯖꯤꯛꯐ ꯅ ꯍꯥꯏꯗꯤ ꯄꯥꯈꯣꯟꯁꯤꯕꯗꯤ ꯅꯠꯇꯕ ꯑꯗꯨ ꯃꯇꯦꯡ ꯄꯥꯡꯅꯕꯅꯤꯅ ꯍꯥꯏꯔꯛꯄꯗꯣ ꯑ ꯁꯥꯇ꯭ꯔ ꯃꯌꯥꯝꯁꯨꯅ ꯑꯝꯇ ꯄꯨꯜꯂꯞ ꯆꯪꯉ ꯑꯃꯝ ꯃꯤꯡ ꯆꯟꯕꯤꯔꯁꯨ ꯍꯥꯏꯔ ꯄꯩꯁꯥ ꯌꯥꯝꯃꯦꯕ ꯁꯥꯇ꯭ꯔ ꯌꯥꯝꯃꯛꯑꯃꯤꯅ ꯂꯥꯛ ꯀꯌꯥꯅꯣ ꯑꯃ ꯍꯦꯟꯕꯅꯦ ꯄꯨꯂꯞ ꯄꯨꯆꯠꯕꯗꯣ ꯍꯥꯏꯗꯤ ꯑꯩꯈꯣꯏ ꯀꯃꯔꯁ ꯀꯃꯔꯁ ꯕꯤꯀꯣꯝ ꯗꯤ ꯐꯤ ꯌꯥꯝꯗꯦꯕꯀꯣ ꯕꯤ ꯕꯤ ꯑꯦꯗꯤ ꯑꯃꯨꯛ ꯄ꯭ꯔꯥꯏꯚꯦꯠꯀꯤ ꯇꯥꯏꯞ ꯇꯧꯋꯦꯕ ꯑꯗꯨꯅ ꯁꯥꯇ꯭ꯔ ꯑꯃꯗꯒꯤ ꯑꯗꯨꯝ ꯄꯩꯁꯥꯗꯨ ꯌꯥꯝꯕꯅꯤꯅ ꯑꯗꯨ ꯆꯠꯄꯗ ꯍꯥꯏꯗꯤ ꯑꯦꯁ ꯕꯤ ꯑꯥꯏꯒꯤ ꯃꯣꯏ ꯃꯦꯗꯥꯝꯗꯨꯅ ꯄꯩꯁꯥ ꯃꯁꯤꯡ ꯊꯤꯔꯛꯑꯣꯒ ꯍꯥꯏꯕꯗꯣ ꯍꯥꯏꯗꯤ ꯑꯩꯈꯣꯏꯒ ꯑꯗꯨꯝ ꯑꯇꯣꯞꯄ ꯑꯃ ꯆꯪꯉꯛꯇꯕꯤꯗ ꯑꯩꯈꯣꯏ ꯑꯩꯈꯣꯏ ꯃꯁꯦꯜ ꯄꯩꯁꯥ ꯊꯤꯅꯕꯗꯣ ꯑꯩꯅ ꯕꯦꯡ ꯊꯕꯛꯁꯦ ꯌꯥꯝ ꯄꯥꯝꯈꯤꯕꯅꯦ ꯑꯗꯨꯗꯒꯤ ꯃꯥꯅꯁꯨ ꯃꯣꯇꯤꯚꯦꯁꯟ ꯌꯥꯝ ꯄꯤꯈꯤꯕ
ꯎꯝ
ꯑꯗꯨꯗꯒꯤ ꯑꯩꯈꯣꯏ ꯕꯣꯠ ꯂꯦꯞ ꯃꯤꯟꯅꯔꯝꯕ ꯁꯥꯏꯟꯁꯀꯤ ꯏꯌꯥꯝꯕ ꯑꯣꯏꯗꯣꯏꯅꯦ ꯗꯥ ꯆꯤꯡꯂꯦꯝꯕꯅ ꯑꯃ ꯀꯧꯋꯦꯕꯀꯣ ꯃꯥꯁꯨꯨ ꯕꯣꯠ ꯍꯦꯛ ꯃꯥꯗꯤ ꯕꯣꯠ ꯀꯥꯔꯝꯃꯦ ꯀꯥꯕꯒ ꯊꯥ ꯇꯔꯨꯛꯇꯅꯦꯕ ꯃꯥ ꯑꯦꯛꯖꯥꯝ ꯈꯟꯈ꯭ꯔꯤꯁꯦ ꯑꯦꯁ ꯕꯤ ꯑꯥꯏ ꯖꯨꯅꯤꯌꯥꯔ ꯑꯦꯁ ꯕꯤ ꯑꯥꯏ ꯀꯂꯥꯔꯛ ꯈꯟꯈꯤꯕꯅꯦ ꯑꯗꯨꯗꯒꯤꯁꯨ ꯃꯥꯁꯨ ꯑꯗꯨꯃꯥꯏꯅ ꯈꯟꯈ꯭ꯔꯦ ꯑꯗꯨꯗꯒꯤ ꯑꯗꯨꯝ ꯋꯥꯈꯟꯗ ꯑꯗꯨꯝ ꯕꯦꯡꯒꯤ ꯋꯥꯈꯟ ꯆꯠꯈ꯭ꯔꯦꯕ ꯍꯥꯟꯅꯁꯨ ꯍꯥꯏꯗꯤ ꯕꯤ ꯀꯣꯝ ꯁꯨ ꯇꯝꯃꯛꯄꯅꯤꯅ ꯑꯗꯨꯝ ꯕꯦꯡꯀꯤꯡ ꯅꯣꯂꯦꯖ ꯈꯔ ꯌꯥꯎꯔꯤꯕꯅꯤꯅꯀꯣ ꯑꯗꯨꯝ ꯑꯗꯨꯃꯥꯏꯅ ꯄꯥꯝꯈꯤꯕ ꯍꯥꯏꯇꯥꯔꯦ
ꯐꯩꯌꯦ ꯐꯩꯌꯦ ꯑꯗꯨꯁꯨ ꯑꯩꯗꯤ ꯑꯉꯥꯡ ꯑꯣꯏꯔꯤꯉꯩꯗꯒꯗꯤ ꯑꯩꯈꯣꯏ ꯕꯥ ꯅ ꯑꯦꯠꯚꯣꯀꯦꯠ ꯑꯣꯏꯍꯟꯗꯣꯏꯅꯦ ꯌꯥꯝ ꯇꯧꯔꯝꯕꯅꯦ ꯃꯔꯩ ꯌꯦꯠꯄ ꯌꯥꯝ ꯀꯜꯂꯦꯅ
ꯎꯝ
ꯑꯗꯨꯒ ꯈꯔ ꯆꯥꯎꯔꯛꯄꯗꯒꯤꯗꯤ ꯏꯁꯥꯅ ꯑꯣꯖꯥ ꯑꯣꯏꯕꯁꯦ ꯌꯥꯝ ꯄꯥꯝꯃꯛꯑꯦ ꯑꯗꯨꯅ ꯑꯣꯖꯥꯁꯤꯗ ꯑꯗꯨꯝ ꯉꯥꯎꯔꯒ ꯂꯩꯔꯦ
ꯍꯣꯏꯗ ꯑꯣꯖꯥꯅꯗꯤ ꯐꯩꯗ ꯑꯣꯖꯥ ꯑꯣꯏꯕꯅꯗꯤ ꯐꯗꯣꯏꯅꯤ
ꯐꯩ ꯍꯥꯏꯕ ꯋꯥꯅꯤ ꯐꯩ ꯍꯥꯏꯕ ꯋꯥꯅꯤ ꯑꯇꯩ ꯑꯇꯩ ꯊꯕꯛꯀꯤꯗꯤ ꯑꯗꯨꯝ ꯃꯥꯒꯤ ꯑꯣꯐꯤꯁ ꯇꯥꯏꯃꯤꯡꯗꯨꯗ ꯂꯣꯏꯔꯦꯕ ꯊꯕꯛꯁꯦ ꯑꯣꯖꯥꯒꯤꯗꯤ ꯇ꯭ꯋꯦꯟꯇꯤ ꯐꯣꯔ ꯑꯋꯥꯔ ꯁꯨꯕ ꯆꯞ ꯃꯥꯟꯅꯗꯣꯏꯅꯦꯕ ꯊꯕꯛꯁꯦ
ꯑꯗꯣ ꯀꯨꯏꯔꯛ ꯑꯗꯤ ꯁꯨꯗꯕꯅꯤ ꯀꯨꯏꯔꯛ ꯑꯗꯤ ꯀꯨꯏꯔꯗꯤ ꯀꯩꯁꯨ ꯁꯨꯔꯣꯏꯕ ꯑꯣꯖꯥꯅꯗꯤ ꯀꯣꯝꯃꯦ ꯍꯥꯏꯅꯦ
ꯏꯁꯁ ꯑꯩ ꯋꯥꯔꯤꯒꯤ ꯋꯥꯅꯤꯗ ꯑꯣꯖꯥꯅ ꯍꯦꯟꯅ ꯄꯥꯔꯤꯅꯦ ꯂꯥꯏꯔꯤꯛꯁꯦ ꯁꯥꯇ꯭ꯔꯗꯩ
ꯑꯣ ꯍꯣꯏ ꯑꯩ ꯃꯥꯁꯇꯔꯒꯤ ꯑꯣꯖꯥꯕꯨꯗꯤ ꯈꯪꯅꯔꯛꯇꯦꯕꯀꯣ ꯀꯣꯂꯦꯖꯀꯤ ꯑꯣꯖꯥꯒꯤꯕꯨ ꯊꯥꯛꯄꯨꯗꯤ ꯈꯪꯅꯩ ꯍꯥꯏꯗꯤ ꯑꯩꯈꯣꯏ ꯏꯆꯦꯁꯨ ꯀꯣꯂꯦꯖꯀꯤ ꯑꯣꯖꯥ ꯑꯣꯏꯔꯛꯏꯅꯦꯕ
ꯎꯝ
ꯑꯗꯨꯅ ꯑꯩ ꯕꯣꯠ ꯂꯦꯞꯄ ꯄꯥꯏ ꯍꯥꯏꯖꯤ ꯀꯩꯁꯨ ꯂꯥꯏꯔꯤꯛ ꯄꯥꯗ꯭ꯔꯦꯅ ꯕꯦꯛꯀ ꯆꯥ ꯌꯥꯔꯤꯅꯦꯍꯦ ꯑꯩꯈꯣꯏ ꯆꯦꯅ ꯑꯣꯖꯥ ꯑꯣꯏꯁꯜꯂꯃꯤꯅ ꯑꯩ ꯑꯗꯨꯝ ꯑꯗꯨꯨꯃꯥꯏꯅ ꯇꯧꯔꯒ ꯑꯗꯨꯝ ꯈꯪꯉꯦꯕ ꯑꯩ ꯀꯣꯂꯦꯖꯇꯗꯤ ꯏꯁꯥꯟꯅ ꯆꯤꯠ ꯇꯧꯈꯤ ꯑꯗꯣ ꯑꯗꯨꯃꯥꯏ ꯄꯥꯁ ꯇꯧꯈꯤꯕꯅꯦꯕ ꯑꯩꯈꯣꯏ ꯏꯆꯦꯅ ꯉꯥꯡꯉꯤ ꯄꯣꯠꯅꯤ ꯕꯣꯠ ꯂꯦꯞꯄꯒꯤ
ꯃꯦꯁꯀꯤꯁꯦ ꯃꯑꯣꯡ ꯑꯃꯅꯤ
ꯎꯝ
ꯑꯩꯈꯣꯏꯒꯤ ꯀꯩꯅꯣꯁꯦ ꯃꯅꯤꯄꯨꯔꯤꯗ ꯑꯣꯅꯔꯁ ꯇꯧꯃꯤꯟꯅꯔꯛꯄꯁꯦ ꯃꯤ ꯇꯔꯥꯅꯦꯕꯀꯣ ꯀ꯭ꯂꯥꯁꯅ ꯏꯇꯣꯝꯗ ꯑꯗꯨꯝ ꯇꯧꯕ ꯀꯅꯥꯝ ꯀ꯭ꯂꯥꯁ ꯇꯧꯔꯝꯗꯥꯏꯗ ꯃꯤ ꯑꯃꯇ ꯎꯗꯦ ꯑꯩꯈꯣꯏ ꯀꯣꯂꯦꯖꯇ ꯏꯇꯣꯝꯇꯅꯤ ꯑꯣꯖꯥ ꯃꯌꯥꯝꯒ ꯏꯇꯣꯝꯗꯒ ꯑꯗꯨꯅꯅꯦꯕ ꯑꯩꯅ ꯑꯣꯖꯥ ꯁꯥꯏꯟꯁ ꯀꯤ ꯑꯣꯏꯔꯣ ꯑꯥꯔꯠꯁꯀꯤ ꯑꯣꯏꯔꯣ ꯑꯩ ꯂꯣꯏ ꯈꯪꯉꯦ ꯍꯥꯏꯗꯣ
ꯎꯝ
ꯀꯂꯥꯁꯇꯣ ꯏꯇꯣꯝꯗ ꯑꯗꯨꯝ ꯌꯥꯎꯔꯛꯄ ꯑꯗ ꯑꯣꯖꯥꯅ ꯑꯆꯥꯄꯣꯠꯄꯨ ꯄꯤꯖꯕꯑꯣ ꯂꯥꯏꯔꯤꯛꯄꯨ ꯄꯤꯁꯜꯂꯛꯄꯑꯣ ꯊꯤ
ꯍꯣꯏ ꯑꯗꯨꯗꯤ ꯃꯣꯏꯅ ꯂꯥꯏꯊꯣꯛꯈꯤꯕꯅꯦ ꯍꯥꯏꯗꯤ ꯑꯦꯝꯃꯤꯅ ꯀꯣꯟꯕ ꯀꯣꯂꯦꯖꯅꯤ